ꯇꯔ ꯇꯔꯦ
ꯀꯗ ꯅ
ꯑꯩꯁꯦ ꯁꯨꯝ ꯂꯩꯔꯝꯃꯤꯅꯦ ꯑꯩꯈꯣꯏ ꯏꯄꯥ ꯅꯨꯄꯥꯗꯨꯣ ꯃꯥꯗꯨ ꯕꯦꯠꯃꯤꯟꯇꯟ ꯊꯣꯡꯕ ꯆꯠꯈꯤꯑ ꯑꯗꯨꯗ ꯃꯥ ꯍꯜꯂꯛꯑꯒ ꯆꯥꯛ ꯆꯥꯔꯁꯦꯅ ꯍꯥꯏꯅꯔꯝꯃꯤꯅꯦ ꯑꯩꯈꯣꯏ ꯏꯃꯥꯒ
ꯎꯝ ꯑꯉꯥꯡꯈꯩꯁꯦ ꯁꯥꯟꯅꯕ ꯌꯥꯝ ꯄꯥꯝꯃꯤꯀꯣ ꯑꯩꯈꯣꯏꯅ ꯁꯨꯝ ꯅꯨꯄꯤ ꯑꯣꯏꯕꯔꯥ ꯈꯪꯗꯦ ꯀꯩꯁꯨ ꯑꯗꯨꯝꯕꯩ ꯋꯥꯈꯜꯁꯦ ꯂꯩꯇꯦꯗꯅ
ꯑꯉꯥꯡ ꯍꯥꯏꯗꯤ ꯍꯋꯥꯏꯅ ꯑꯃꯨꯛ ꯈꯔ ꯁꯥꯟꯅꯔꯝꯃꯤꯗꯅꯀꯣ ꯍꯧꯖꯤꯛꯇꯤ ꯀꯩꯁꯨ ꯁꯨꯝ ꯁꯥꯟꯅꯗ꯭ꯔꯦꯗꯅ ꯑ ꯑꯗꯨꯝ ꯋꯥꯠꯂꯤꯗꯀꯣ ꯅꯨꯄꯤꯒꯨꯝꯕꯅ ꯀꯩ
ꯎꯝ ꯑꯩꯈꯣꯏ ꯏꯕꯨꯡꯉꯣꯗꯣ ꯑꯗꯨꯝ ꯕꯣꯜ ꯁꯥꯟꯅꯩꯗꯅ
ꯐꯖꯅ ꯁꯥꯟꯅꯍꯜꯂꯣ ꯑꯩꯗꯤ ꯄꯥꯝꯃꯦ ꯃꯁꯥꯅꯕꯨ ꯊꯋꯥꯏ ꯌꯥꯎꯖꯔꯗꯤꯅꯦꯀꯣ
ꯃꯥꯗꯣ ꯍꯟꯗꯛ ꯈꯜꯂꯦꯕꯀꯣ ꯃꯣꯏ ꯑꯦꯀꯥꯗꯃꯤ ꯑꯃꯒꯤ
ꯀꯥꯏꯗ
ꯑ ꯈꯔ ꯂꯥꯞꯄꯦ ꯂꯝꯗꯣ
ꯃꯄꯥꯜꯂꯝꯗ
ꯅꯠꯇꯦ ꯑꯩꯈꯣꯏ ꯁꯤꯗ ꯃꯄꯥꯟ ꯂꯝꯒꯤ ꯈꯟꯕꯁꯨ ꯌꯥꯎꯋꯦꯕ ꯑꯪ ꯑꯗꯨꯗ ꯀꯩꯅꯣ ꯁꯨꯝ ꯌꯦꯡꯁꯤꯟꯕ ꯑꯃ ꯗꯔꯀꯥꯔ ꯑꯣꯏꯌꯦꯕ ꯁꯨꯝꯕꯒꯤ ꯆꯠꯄꯁꯦ ꯀꯩꯒꯨꯝꯕ ꯑꯩꯈꯣꯏꯅ ꯌꯦꯡꯁꯤꯟꯗ꯭ꯔꯗꯤꯅꯦ ꯃꯤꯁꯦ ꯃꯥꯡꯕ ꯊꯨꯏꯑꯕ ꯑꯩꯈꯣꯏ ꯍꯧꯖꯤꯛꯀꯤ ꯑꯩꯈꯣꯏ ꯂꯝꯒꯤ ꯈꯟꯕꯩꯁꯦ ꯍꯥꯏꯔꯛꯀꯦꯕꯀꯣ ꯑꯩꯈꯣꯏꯅ ꯃꯣꯏꯅ ꯁꯤꯗ ꯂꯥꯏꯔꯤꯛ ꯇꯝꯃꯤꯁꯦ
ꯎꯝ
ꯍꯥꯏꯗꯤ ꯃꯣꯏꯅ ꯂꯥꯏꯔꯤꯛ ꯇꯝꯃꯤꯕ ꯍꯧꯖꯤꯛꯀꯤ ꯁ꯭ꯀꯨꯜꯁꯤꯒꯤꯁꯨ ꯃꯁꯥꯒꯤ ꯂꯩꯖꯈ꯭ꯔꯕꯅꯦꯕ ꯑꯦꯀꯥꯗꯃꯤ ꯑꯃ ꯃꯣꯏꯒꯤꯕꯨꯗꯤ ꯀꯩꯁꯨꯕꯨꯗꯤ ꯐꯔꯣꯏ ꯑꯪ ꯑꯗꯨꯗ ꯍꯥꯏꯗꯤ ꯃꯥꯅ ꯍꯧꯔꯝꯕ ꯁ꯭ꯀꯨꯜ ꯁꯤꯒꯤꯅꯤꯀꯣ ꯃꯥꯅ ꯈꯜꯂꯤ ꯁꯤꯒꯤ ꯅꯠꯇꯦꯕ ꯃꯥꯅ ꯈꯜꯂꯤ ꯁꯤꯒꯤꯗꯤ ꯑꯌꯨꯛꯀꯤ ꯄꯨꯡ ꯇꯔꯦꯠ ꯃꯉꯥꯗꯒꯤ ꯍꯥꯏꯕ꯭ꯔꯣ ꯇꯔꯦꯠꯇꯒꯤ ꯍꯥꯏꯕ꯭ꯔꯣ ꯑꯗꯨ ꯃꯥꯄꯜꯐꯧ ꯑꯗꯨꯃꯥꯏꯅ ꯄ꯭ꯔꯦꯛꯇꯤꯁ ꯇꯧꯅꯤꯅ ꯍꯥꯏꯌꯦꯕ ꯑꯉꯥꯡ ꯍꯥꯏ ꯁꯦ ꯍꯥꯏꯗꯤ ꯆꯥꯎꯕꯗꯤ ꯆꯥꯎꯔꯦ ꯃꯣꯏ ꯑꯗꯨꯝ ꯍꯥꯏꯗꯤ ꯐꯅꯌꯥꯝ ꯆꯥꯎꯨꯔꯕꯅꯤ ꯆꯥꯎ ꯇꯥꯔꯁꯨ ꯆꯍꯤꯗꯤ ꯌꯥꯎꯕ ꯄꯣꯟꯇꯔꯦꯕ ꯋꯥꯈꯜ ꯐꯖꯅ ꯈꯟꯕ ꯀꯩꯗꯧꯕ ꯉꯝꯕ ꯄꯣꯠ ꯅꯠꯇ꯭ꯔꯤꯗꯅꯀꯣ ꯑꯗꯨꯅ ꯀꯩꯒꯨꯝꯕ ꯃꯣꯏꯁꯦ ꯕꯔꯥꯗ ꯊꯝꯃꯦꯅ ꯈꯜꯂꯣꯅꯦ ꯃꯁꯥꯅ ꯃꯁꯥꯒꯤ ꯆꯥꯛ
ꯕꯔꯥ ꯅꯠꯇꯕꯗ ꯀꯩꯅꯣꯗ ꯑꯦꯀꯥꯗꯃꯤ ꯑꯃ ꯑꯣꯏꯇꯥꯔꯗꯤ ꯃꯣꯏ ꯃꯁꯥꯒꯤ ꯑꯗꯨꯗ ꯄꯨꯂꯞ ꯂꯩꯕꯝ ꯑꯗꯨꯃꯥꯏꯅ ꯇꯧꯗꯕ꯭ꯔꯣ
ꯑ ꯑꯗꯨꯃꯥꯏꯅ ꯄꯨꯂꯞ ꯑꯣꯏꯗꯦ ꯃꯣꯏꯗꯤ ꯃꯣꯏꯁꯦ ꯑꯟꯗꯔ ꯑꯟꯗꯔ ꯁꯤꯛꯁꯇꯤꯟ ꯑꯟꯗꯔ ꯑꯩꯠꯇꯤꯟ ꯂꯩꯗꯅ ꯃꯣꯏꯁꯦ ꯑꯟꯗꯔ ꯁꯤꯛꯁꯇꯤꯟꯗ ꯆꯜꯂꯦꯕ ꯑꯗꯨꯅ ꯃꯣꯏ ꯑꯦꯀꯥꯗꯃꯤꯁꯤ ꯑꯣꯏꯅ ꯂꯩꯐꯝ ꯂꯩꯇꯦꯕ
ꯎꯝ ꯑꯗꯣ ꯑꯩꯈꯣꯏ ꯑꯩꯈꯣꯏꯒꯤ ꯑꯩꯈꯣꯏꯒꯤ ꯂꯝꯁꯤꯗꯗꯤꯅꯦ ꯁꯨꯝ ꯁꯨꯝꯕꯒꯤ ꯀꯣꯞꯁꯦ ꯌꯥꯝ ꯋꯥꯠꯄꯒꯤꯅꯦꯕ ꯃꯄꯥꯜ ꯂꯝꯒꯤ ꯑꯩꯅ ꯃꯄꯥꯜ ꯂꯝꯒꯤ ꯇꯝꯃꯜꯂꯣ ꯍꯥꯏꯗꯣ ꯑꯗꯣ ꯃꯄꯥꯜ ꯂꯝꯒꯤꯗꯨꯗꯤꯅꯦ ꯃꯁꯥꯒꯤ ꯑꯦꯀꯥꯗꯃꯤ ꯃꯅꯨꯡꯗꯨꯗ ꯄꯨꯜꯂꯞ ꯀꯦꯝꯄꯁ ꯑꯣꯏꯅ ꯄꯨꯂꯞ ꯍꯥꯏꯗꯤ ꯕꯣꯔꯗꯤꯡ ꯍꯣꯁꯇꯦꯜ ꯑꯣꯏꯅ ꯄꯨꯂꯞ ꯂꯩꯍꯟꯈ꯭ꯔꯗꯣꯏꯅꯦꯕ ꯑꯣꯖꯥꯅ ꯀꯣꯁꯅ ꯀꯩꯅ ꯐꯖꯅ ꯌꯦꯡꯁꯤꯜꯂꯒ
ꯎꯝ ꯑꯗꯨꯃꯥꯏꯅ ꯑꯪ ꯑꯗꯨꯃꯥꯏꯅ ꯐꯖꯅ ꯇꯧꯕꯤꯈ꯭ꯔꯗꯤ ꯐꯠꯇ꯭ꯔ ꯁꯤꯗꯗꯤ ꯀꯩꯅꯣ ꯇꯧꯔꯅꯤ ꯑꯗꯨꯃꯥꯏꯅ ꯇꯧꯔꯅꯤ ꯕꯔꯥꯗ ꯂꯩꯔꯦ ꯃꯇꯝ ꯃꯥꯡꯉꯦ ꯑꯗꯩ ꯃꯣꯏꯗ ꯀꯧꯁꯟꯕ꯭ꯔꯁꯨ ꯀꯧꯁꯤꯜꯂꯔꯣꯏꯗꯅ ꯑꯗꯩ ꯂꯥꯏꯔꯤꯛ ꯇꯝꯕꯗꯨꯁꯨ ꯁꯤꯗꯩꯁꯤ ꯇ꯭ꯔꯥꯟꯁꯐꯔ ꯁꯥꯔꯇꯤꯐꯤꯀꯦꯠ ꯂꯧꯊꯣꯛꯑꯅꯤꯀꯣ ꯃꯣꯏ ꯑꯥꯗ ꯃꯣꯏ ꯑ ꯑꯗꯨ ꯑꯣꯏꯗꯣꯏꯅꯦꯕ ꯑꯗꯩꯗꯤ ꯃꯣꯏ ꯑꯣꯖꯥ ꯀꯣꯁ ꯑꯃꯅ ꯇꯣꯉꯥꯟꯅ ꯕꯣꯔꯗꯤꯡ ꯊꯝꯃꯦ ꯍꯥꯏꯌꯦꯕꯀꯣ ꯁ꯭ꯀꯨꯜꯁꯨ ꯃꯁꯥꯅ ꯑꯗꯨꯝ ꯃꯣꯏ ꯑꯗꯨꯗ ꯍꯥꯏꯅꯔꯒ ꯊꯝꯃꯦ ꯑꯗꯣ ꯑꯩꯅ ꯄꯨꯜꯂꯞ ꯂꯩꯍꯟꯕ ꯌꯥꯏꯌꯦꯅ ꯍꯥꯏꯕ ꯄꯩꯁꯥꯗꯣ ꯑꯗꯨꯅ ꯑꯃꯨꯛ ꯌꯦꯡꯉꯨ ꯌꯥꯝ ꯆꯥꯎꯕ
ꯀꯌꯥꯃꯨꯛ ꯍꯥꯏꯔꯤꯅꯣ
ꯇꯔꯥ ꯑꯗꯨꯃꯥꯏꯅ ꯍꯥꯏꯌꯦꯕ ꯊꯥ ꯑꯃꯒꯤ ꯎꯝ ꯑꯗꯣ ꯃꯥꯗꯣ ꯀꯔꯤ ꯄꯤꯖꯕꯅꯣ ꯈꯪꯕ ꯅꯠꯇꯦꯗꯅ ꯀꯩꯒꯨꯝꯕ ꯗꯥꯏꯠꯇꯨ ꯐꯠꯇ ꯇ ꯇꯥꯔꯦ ꯑꯩꯈꯣꯏꯅ ꯍꯧꯖꯤꯛ ꯗꯥꯏꯠ ꯄꯤꯗꯣꯏꯅꯦ
ꯃꯥꯅꯦ ꯍꯦꯟꯅ ꯆꯪꯕꯒꯤ ꯐꯤꯕꯝꯗ ꯂꯥꯛꯇꯣꯏꯅꯦꯕ
ꯍꯥꯏꯗꯤ ꯁꯥꯟꯅꯕꯗ ꯇꯁꯦꯡꯅ ꯑꯣꯏꯔꯅꯤ ꯑꯗꯨꯗ ꯍꯦꯛ ꯂꯩꯔꯨꯔꯗꯤ ꯃꯥꯁꯦ ꯍꯩꯔꯅꯤ ꯀꯩꯗꯧꯔꯅꯤ ꯑꯗꯨꯃꯥꯏꯅ ꯐꯖꯅ꯫ ꯅ ꯈꯪꯕ ꯑꯣꯏꯇꯥꯔꯗꯤ ꯆꯪꯍꯟꯒꯦ ꯌꯥꯔꯦꯕ ꯂꯥꯛꯇ ꯑꯣꯏꯗ꯭ꯔꯁꯅꯨꯕ꯫ ꯂꯥꯏꯔꯤꯛꯇꯁꯨ ꯑꯣꯏꯍꯧꯗ ꯁꯥꯟꯅꯕꯗꯁꯨ ꯑꯣꯏꯍꯧꯗ ꯃꯁꯥꯗꯣ ꯍꯌꯦꯡꯋꯥꯏꯐꯥꯎ ꯃꯥꯡꯉꯗꯤ꯫ ꯁꯤꯟꯐꯝ ꯑꯃ ꯄꯥꯏꯍꯧꯗ꯭ꯔꯦ꯫
ꯍꯣꯏ ꯑꯗꯨꯁꯨ ꯆꯨꯝꯃꯦ ꯑꯗꯨꯀꯣ ꯃꯃꯣ꯫ ꯃꯄꯥꯜ ꯂꯝꯒꯤꯒꯨꯝꯕꯁꯨꯅꯦ ꯇ꯭ꯔꯥꯏꯌꯦꯜꯗꯨ ꯌꯥꯎꯍꯜꯂꯒ ꯌꯦꯡꯍꯜꯂꯣꯕꯀꯣ ꯍꯥꯏꯗꯤ ꯃꯄꯥꯜ ꯂꯝꯒꯤꯒꯨꯝꯕꯒꯤ꯫ ꯈꯜꯂꯗꯤ ꯌꯥꯎꯍꯟꯅꯤꯡꯉꯦ ꯍꯥꯏꯗꯤ ꯑꯩꯈꯣꯏ ꯑꯩꯈꯣꯏꯒꯤ ꯂꯝꯁꯤꯗꯒꯤꯁꯨ ꯃꯣꯏ ꯃꯃꯥꯡꯗ ꯑꯃꯨꯛ꯫ ꯑꯟꯗꯔ ꯁꯚꯦꯟꯇꯤꯟꯒꯤ꯫ ꯋꯥꯔꯜ ꯀꯞꯇ ꯌꯥꯎꯔꯨꯕꯗꯣ ꯑꯗꯨ ꯃꯣꯏꯁꯨ꯫ ꯑꯇꯣꯞꯄ ꯃꯄꯜ ꯂꯝꯒꯤ ꯀꯩꯅꯣꯗ ꯇ꯭ꯔꯥꯏꯌꯦꯜ ꯌꯥꯎꯕꯗꯩ ꯈꯜꯂꯒ ꯑꯗꯨꯃꯥꯏꯅ ꯃꯄꯥꯥꯟ ꯂꯝꯗ ꯂꯩꯅꯤ꯫ ꯅꯀꯣ
ꯑꯧ ꯃꯥꯅꯦ꯫
ꯕꯅꯤꯅ ꯑꯩꯗꯤ ꯃꯄꯥꯟ ꯂꯝꯒꯤꯗ ꯑꯣꯏꯅ ꯌꯥꯎꯍꯟꯅꯤꯡꯉꯤ꯫
ꯎꯝ ꯁꯨꯝ ꯑꯉꯥꯡꯁꯦ ꯁꯥꯟꯅꯕ ꯑꯃ ꯂꯣꯏꯅꯔꯒ ꯊꯝꯕꯗꯤ ꯐꯩꯌꯦꯕꯀꯣ꯫ ꯅꯤꯁꯥ ꯀꯩꯀꯥ ꯆꯥꯔꯛꯄꯗꯒꯤ ꯌꯥꯝ ꯉꯥꯛꯊꯣꯛ꯫ ꯄꯅꯦꯕ ꯁꯤꯅ ꯉꯥꯎꯁꯤꯟꯅ ꯉꯥꯎꯁꯤꯟꯅꯕꯗꯒꯤ ꯑꯗꯨꯝ ꯉꯥꯎꯊꯣꯛ꯫
ꯑꯥꯗꯣ ꯃꯁꯥꯒꯤ ꯋꯥꯈꯜꯁꯨ ꯂꯩꯀꯣ ꯑꯗꯨꯝ ꯁꯟꯅ ꯁꯅꯅꯅꯦ ꯅꯤꯁꯥ ꯆꯥꯕꯁꯨ꯫ ꯁꯨ ꯃꯌꯥꯝꯑꯝꯂꯩ ꯑꯗꯨꯝꯕꯗꯨꯗꯤ ꯀꯩꯁꯨ ꯑꯃꯗꯁꯨ ꯑꯣꯏꯕ ꯉꯝꯃꯣꯏ ꯃꯗꯨ ꯃꯄꯨꯟꯁꯤꯗꯁꯨ꯫
ꯑ ꯑꯗꯣ ꯅꯤꯁꯥꯗꯨꯗꯅ ꯍꯦꯟꯅ ꯆꯪꯁꯤꯟꯈ꯭ꯔꯒ꯫ ꯄꯨꯡꯃꯥꯡ ꯃꯥꯡꯈꯤꯕꯁꯨ ꯂꯩꯕꯅꯦ ꯅꯤꯁꯥꯗ ꯍꯦ ꯃꯟꯅ ꯂꯨꯞꯈꯤꯕꯩ꯫ ꯎꯝ ꯆꯨꯝ ꯃꯤ ꯌꯥꯎꯋꯦꯕ ꯈꯪꯕ꯭ꯔꯥ ꯕꯣꯜ ꯁꯥꯟꯅꯕ ꯆꯠꯂꯝꯗꯥꯏꯗ ꯁꯥꯖꯟ ꯎꯨꯝꯕ꯫ ꯆꯨꯔꯨꯞ ꯊꯛꯄ ꯑꯗꯨꯃꯥꯏꯅ ꯁꯤꯖꯤꯟꯅꯔꯤꯕ ꯃꯤꯗꯣ ꯋꯥꯈꯜꯗꯁꯨ ꯀꯩꯁꯨ ꯐꯔꯝꯃꯣꯏꯕ ꯑꯗꯣ꯫
ꯐꯔꯣꯏ ꯐꯔꯣꯏ ꯑꯐꯕ ꯑꯃ ꯑꯣꯏꯔꯣꯏ꯫
ꯃꯥꯅꯦ꯫ ꯑꯗꯨꯝ ꯏꯃꯨꯡꯅꯁꯨ ꯈꯔ ꯈꯔ ꯍꯥꯏꯕꯤ ꯇꯥꯔꯦ ꯌꯦꯡꯁꯤꯟꯕꯤ ꯇꯥꯔꯦ ꯁꯤ꯫ ꯑꯗꯥ ꯁꯥꯟꯅꯩꯗꯣ ꯑꯥ꯫ ꯗꯥꯏꯠꯇ ꯆꯥꯕ ꯑꯣꯏꯔꯣ ꯈꯔ ꯌꯦꯡꯁꯤꯟꯕꯤꯔꯒ ꯆꯥꯗ ꯇꯥꯔꯤ ꯁꯥꯟꯅꯕꯁꯦ ꯌꯥꯝ ꯁꯣꯛ꯫ ꯄꯅꯦꯕ ꯀꯩꯅꯣ ꯇꯧꯕꯅꯦ ꯋꯥꯡꯉꯨ ꯑꯦ ꯀꯩꯅꯣꯗꯒꯤꯅꯦ ꯅꯨ꯫ ꯄꯥ ꯑꯝ ꯂꯩꯕꯅꯦꯕꯀꯣ꯫
ꯑꯥ꯫
ꯃꯥꯁꯦ ꯏꯃꯨꯡꯁꯦ ꯌꯥꯝ ꯋꯥꯏ ꯍꯥꯏꯌꯦꯕ ꯃꯆꯤꯟ ꯃꯅꯥꯎꯅ ꯑꯃꯨꯢ ꯑꯥꯅꯤ ꯈꯛꯇꯪ ꯑꯣꯏꯕ꯫ ꯑꯗꯣ꯫ ꯀꯩꯅꯣ ꯇꯧꯕ ꯁꯨꯝ ꯁꯥꯟꯅꯕꯗꯣ ꯋꯥꯕꯅꯤꯅ ꯗꯥꯏꯠꯇꯣ ꯐꯖꯅ ꯆꯥꯗ꯭ꯔꯤꯗꯅ꯫ ꯆꯥꯗꯕꯒꯤ ꯁꯨꯝ ꯃꯁꯥꯁꯦ ꯅꯥꯔꯛ ꯌꯦꯛꯂꯛ꯫ ꯇꯧꯔꯛ ꯏꯃꯨꯡꯁꯦ ꯋꯥꯕꯅꯤ ꯍꯥꯏꯔ ꯄꯨꯡꯈꯥꯡꯗ ꯈꯥꯡꯕꯗꯣ꯫ ꯑꯩ ꯅꯔꯥꯅꯁꯨ ꯍꯥꯏꯔꯣꯏꯀꯣ ꯑꯩ ꯏꯁꯥꯥꯁꯦ ꯊꯕꯛ ꯑꯃ ꯇꯧꯗ꯭ꯔꯤ ꯐꯥꯎꯗꯤ꯫ ꯑꯧ ꯑꯗꯣ ꯀꯣꯟꯅ ꯊꯪꯗꯗꯤ ꯃꯁꯥꯗꯣ ꯑꯩ ꯀꯩꯅꯣ ꯇꯧꯔꯒ ꯄꯨꯂꯞ ꯃꯅꯨꯡꯒꯤ ꯑꯣꯔꯒꯥꯟ ꯃꯩꯁꯦ꯫ ꯄꯨꯂꯞ ꯁꯣꯛꯑꯒ ꯄꯨꯝꯕ ꯀꯩꯗꯧꯕ ꯂꯣꯏ ꯂꯣꯏꯔꯦ ꯍꯥꯏꯕ ꯃꯥ꯫ ꯐꯨꯗꯣꯂꯛꯀꯥꯟꯗꯗꯤ ꯑꯗꯨꯅ ꯑꯍꯥꯟꯕ ꯗꯣꯛꯇꯔ ꯆꯠꯀꯥꯟꯗ ꯂꯥꯏꯅꯥꯁꯤ ꯈꯪꯉꯦꯗꯅ꯫ ꯃꯥꯅꯦ ꯑꯍꯥꯟꯕ ꯗꯣꯛꯇꯔ ꯆꯠ꯫ ꯁꯤꯗ ꯃꯥꯁꯦ ꯑꯗꯨꯃꯥꯏꯅ ꯈꯪꯉꯦꯗꯅ ꯂꯥꯏꯅꯥꯁꯦ ꯑꯅꯤꯁꯨꯕꯒꯤ ꯄꯣꯛꯈꯠꯄꯗ ꯁꯤꯕꯅꯦꯕꯪ ꯂꯩꯇꯕꯅꯦꯕꯀꯣ ꯃꯥꯁꯦ ꯑꯗꯨ ꯃꯥꯒꯤ꯫ ꯁꯨꯝ ꯊꯕꯛ ꯊꯕꯛ ꯊꯧꯔꯝ ꯂꯩꯗꯅ ꯂꯩꯇ꯭ꯔꯕ ꯃꯇꯨꯡꯒꯤ꯫ ꯑꯗꯨꯒꯤ ꯊꯕꯛ ꯇꯧꯀꯥꯟ ꯇꯧꯕ ꯅꯨꯃꯤꯠꯁꯤꯗꯅꯦ ꯃꯥꯅ ꯊꯕꯛ ꯊꯥꯈꯤꯕꯗꯣ꯫ ꯊꯕꯛ ꯑꯅꯤ ꯈꯜꯂꯛꯄꯒꯤ ꯑꯪ꯫ ꯂꯥꯛꯑꯦꯌꯦ ꯃꯃꯥꯗꯨꯅꯅꯦꯀꯣ ꯀꯌꯥꯝ ꯆꯛꯑꯝꯅꯤ ꯌꯦꯡꯉꯣ ꯑꯣꯛꯈꯣꯡ ꯀꯞꯄꯅꯦꯌꯦ꯫
ꯑꯁ ꯑꯩꯈꯣꯏ ꯑꯣꯏꯔꯁꯨ ꯀꯞꯀꯅꯤꯗ꯫
ꯁꯥꯟꯅꯕꯁꯦ ꯌꯥꯝ ꯁꯥꯊꯤꯑꯦꯕ ꯑꯪ ꯆꯥꯕ ꯊꯛꯄꯒꯤ ꯃꯈꯥ ꯌꯥꯝ ꯄꯣꯜꯂꯦꯕ꯫
ꯍꯣꯏ ꯐꯖꯅ ꯑꯩꯈꯣꯏꯅꯁꯨ ꯐꯖꯅ ꯊꯋꯥꯏ ꯌꯥꯎ ꯁꯥꯟꯅꯔꯁꯨꯅꯦ ꯆꯥꯕ ꯊꯛꯄ ꯌꯥꯗ꯫ ꯅꯠꯇ꯭ꯔꯒꯗꯤ ꯑꯃꯨꯛ ꯉꯝꯃꯣꯏ ꯍꯥꯏꯗꯤ ꯃꯥꯒꯤ ꯃꯁꯥꯒꯤ ꯂꯩꯒꯗꯕ ꯏꯁꯇꯦꯃꯤꯅꯥ ꯃꯥꯒꯤ ꯀꯟꯒꯗꯕ ꯆꯥꯡ꯫
ꯎꯝ
ꯂꯣꯏꯅ ꯋꯥꯠꯂꯛꯇꯣꯏꯅꯤꯗꯅꯀꯣ ꯑꯗꯨꯅ ꯁꯥꯟꯅꯕꯗꯗꯤ ꯌꯥꯝ ꯉꯝꯃꯑꯣꯏꯗꯣꯏꯅꯦꯕ
ꯁꯥꯟꯅꯕꯁꯦ ꯑꯇꯣꯞ ꯑꯇꯣꯞꯄꯇꯩꯩꯕꯨꯗꯤ ꯈꯪꯗ꯭ꯔꯦꯀꯣ ꯁꯥꯟꯅꯕꯒꯤ ꯂꯝꯗ ꯁꯨꯝ ꯂꯝꯖꯦꯜꯒꯨꯝꯕ ꯆꯦꯜꯂ ꯑꯗꯨꯒ ꯁꯥꯟꯅꯕ ꯃꯤꯁꯦ ꯁꯨꯝ ꯃꯣꯏ ꯁꯥꯟꯅꯕ ꯑꯍꯩꯕꯁꯤꯡꯅ ꯈꯟꯕꯗꯅꯦ ꯃꯤ ꯄꯤꯛꯂꯞ ꯇꯧꯕ ꯃꯁꯥ ꯃꯎꯁꯤ ꯀꯩꯅꯣ ꯐꯕ ꯏꯁꯇꯦꯃꯤꯅꯥ ꯂꯩꯗꯧꯕ ꯃꯤꯁꯦ ꯑꯪ ꯑ ꯑꯗꯨꯝꯕꯅ ꯍꯦꯟꯅ ꯄꯥꯝꯕꯅꯦꯕ ꯃꯁꯥꯁꯦ ꯋꯥ ꯆꯥꯎꯔꯒ ꯇꯧꯕꯁꯦ ꯀꯩꯁꯨ ꯄꯥꯝꯗꯕꯅꯦꯕ
ꯄꯥꯝꯗꯕꯅꯤ ꯐꯣꯔꯣꯛ ꯐꯣꯔꯣꯛ ꯂꯥꯎꯕꯅꯦꯕ ꯃꯁꯥ ꯇꯥꯁꯤꯟꯗꯕꯒꯤ ꯀꯩ ꯍꯥꯏꯅꯤ ꯕ ꯕꯔ ꯂꯥꯎꯕ ꯍꯥꯏꯖꯔꯥ ꯃꯁꯥꯗ ꯄꯦꯛ ꯄꯦꯠ ꯂꯥꯎꯕ ꯑꯗꯨꯗ ꯑꯗꯨꯃꯥꯏꯅ ꯇꯧꯍꯦ
ꯑꯉꯥꯡ ꯑꯣꯏꯔꯤꯉꯩꯗꯒꯤꯁꯨꯅꯦ ꯑꯗꯨꯝ ꯇꯝꯕꯤꯍꯧꯕ ꯍꯥꯏꯗꯤ ꯆꯥꯕꯒꯤ ꯆꯤꯟꯖꯥꯛꯁꯦ ꯆꯥꯎꯔꯀꯥꯟꯗꯕꯨꯗꯤ ꯈꯔ ꯈꯔ ꯃꯣꯏꯁꯨ ꯈꯪꯖꯔꯅꯤꯀꯣꯏꯁꯤꯅ ꯀꯥꯟꯅꯩ ꯀꯥꯟꯅꯗ ꯍꯥꯏꯗꯣ ꯑꯉꯥꯡ ꯑꯣꯏꯔꯤꯩꯅ ꯆꯥ ꯎꯝ ꯑꯉꯥꯡ ꯑꯣꯏꯔꯤꯉꯩꯗ ꯆꯥꯈꯤꯕꯁꯤ ꯌꯥꯝ ꯗꯔꯀꯥꯔ ꯑꯣꯏꯕ ꯅꯦꯕ ꯃꯃꯥꯅ ꯃꯤꯔꯣꯜꯂꯤꯉꯩꯗ ꯁꯨꯝ ꯆꯥꯈꯤꯗꯕꯁꯦ ꯑꯉꯥꯡꯅ ꯐꯨꯗꯣꯛꯏꯗꯅ
ꯍꯣꯏ
ꯑꯗꯨꯅ ꯁꯨꯝ ꯑꯐ ꯑꯐꯕ ꯁꯨꯝ ꯄꯤꯖꯈꯤꯕ
ꯎꯝ ꯑꯗꯨ ꯅꯣꯏꯒꯤ ꯏꯕꯥꯗꯣ ꯐꯖꯅ ꯇꯧꯍꯟꯕꯤꯌꯣ ꯃꯥꯅ ꯄꯥꯝꯖꯔꯤꯗꯨꯀꯣ ꯍꯥꯏꯗꯤ ꯃꯥꯁꯨ ꯐꯖꯅ ꯄꯥꯝꯖꯕꯒꯤꯅꯦꯕ
ꯃꯥꯁꯦ ꯑꯉꯥꯡ ꯑꯣꯏꯔꯤꯉꯩꯁꯦ ꯃꯃꯥꯅ ꯃꯃꯤ ꯔꯣꯜꯂꯤꯉꯩꯗ ꯑꯩꯈꯣꯏ ꯃꯥꯁꯦ ꯃꯆꯤꯟ ꯃꯔꯦ ꯄꯨꯂꯞ ꯄꯣꯛꯈꯥꯏꯕꯗꯣ ꯂꯥꯏꯍꯧꯁꯥ ꯀꯥꯟꯅ ꯇꯧꯋꯤꯗꯅ
ꯑꯥꯎ ꯑꯥꯎ
ꯑꯗꯨꯃꯥꯏꯅ ꯄꯣꯛꯈꯥꯏꯕꯗꯒꯤ ꯐꯖꯅ ꯑꯃꯨꯛ ꯍꯤꯗ ꯒꯨꯂꯤꯕ ꯑꯃꯨꯐꯥꯎ ꯆꯥꯈꯤꯗ꯭ꯔꯕꯅꯦꯕ ꯍꯩꯒ ꯁꯨꯝ ꯆꯥꯅꯩꯗꯅ ꯑꯗꯨꯝꯕꯒ ꯑꯃꯨꯛ ꯆꯥꯗ꯭ꯔꯦ ꯆꯥꯛꯁꯦ ꯆꯤꯟ ꯃꯅꯨꯡꯗ ꯊꯝꯃꯦꯗꯅ ꯑꯗꯨꯗ ꯏꯁꯤꯡ ꯊꯛꯆꯤꯜꯂꯒ ꯌꯣꯠꯄ ꯊꯨꯝ ꯆꯥꯎꯕ ꯎꯊꯨꯞꯄꯒꯤ
ꯎ ꯆꯗꯕꯒꯤ
ꯑꯝꯇ ꯆꯥ ꯌꯥꯗꯕꯒꯦ ꯗꯣꯛꯇꯔꯅ ꯑꯗꯨꯪ ꯑꯗꯨꯗ ꯍꯤꯗꯥꯛ ꯊꯥꯕꯁꯨ
ꯌꯥꯗ ꯍꯣꯏ ꯁꯣꯛꯇꯣꯏꯅꯦ ꯆꯥꯁꯤꯟꯅꯤꯡꯉꯦꯅ ꯄꯪꯆꯥ ꯆꯥꯁꯤꯟꯕ ꯌꯥꯕ ꯃꯇꯝ ꯅꯠꯇꯦꯕ
ꯎꯝ ꯑꯗꯨꯅ ꯄꯣꯛꯂꯛꯑ ꯃꯇꯨꯡꯗ ꯁꯔꯨꯁꯦ ꯌꯥꯝ ꯅꯧꯋꯦꯕ ꯃꯥꯗꯤ ꯑ ꯆꯍꯤꯍꯤ ꯐꯥꯕ ꯑꯝ ꯄꯥꯕꯣꯡ ꯄꯨꯕ ꯉꯝꯗꯗꯅ ꯀꯨꯏꯅ ꯂꯩꯌꯦꯕ ꯕꯦꯔꯦ ꯕꯦꯔꯦ ꯄꯦꯠꯂꯦꯕ ꯃꯁꯥꯗꯣ
ꯉꯁꯥꯏꯒꯤ ꯍꯥꯏꯗꯤ ꯀꯩꯅꯣ ꯃꯤꯔꯣꯜꯂꯤꯉꯩ ꯃꯇꯝꯗ ꯆꯥꯒꯗꯕ ꯈꯛꯀꯗꯕ ꯃꯈꯩꯗꯣ ꯐꯖꯅ ꯆꯥꯍꯧꯕ ꯋꯥꯠꯍꯧꯕꯗꯣ
ꯎꯝ ꯑꯗꯨꯅ ꯑꯗꯩꯗꯤ ꯁꯨꯝ ꯈꯔ ꯆꯥꯎꯈꯠꯂꯛꯄꯗꯒꯤꯩꯗꯤ ꯃꯥꯁꯦ ꯁꯥꯟꯅꯕꯁꯤ ꯁꯨꯝ ꯄꯥꯝꯃꯦꯗꯅꯀꯣ ꯑ ꯁꯥꯟꯅꯕ ꯀꯩꯀꯥ ꯄꯥꯝꯕꯗꯩꯗꯤ ꯌꯥꯎꯔꯦ ꯑꯗꯩꯗꯤ ꯑꯗꯨꯝ ꯃꯁꯥ ꯀꯟꯅꯕꯅꯦ ꯑꯗ ꯂꯝꯖꯦꯟ ꯆꯦꯟꯕ ꯀꯩꯗꯧꯕꯁꯨ ꯑꯗꯨꯝ ꯇꯧ ꯍꯧꯔꯦꯕ ꯑꯗꯨꯅ ꯁꯨꯝ ꯂꯥꯏꯀꯣꯟꯜꯒꯤ ꯂꯝꯖꯦꯜ ꯆꯦꯟꯕ ꯂꯩꯗꯅ
ꯑꯥ ꯃꯥ ꯌꯥꯎꯕ꯭ꯔꯥ
ꯑꯪ ꯑꯗꯨꯝ ꯌꯥꯎꯋꯦꯕꯀꯣ
ꯑ
ꯊꯅ ꯕꯣꯟꯗꯣ ꯀꯥꯎꯔꯨꯏ ꯍꯥꯏꯕ꯭ꯔꯥ ꯍꯦꯠꯇꯤꯡ ꯇꯧꯕꯗ ꯁꯣꯛꯏ ꯍꯥꯏꯕ꯭ꯔꯥ ꯀꯩꯅꯣꯝꯃ ꯈ꯭ꯋꯥꯡꯅ ꯇꯥꯔꯛꯄ
ꯑꯥ
ꯃꯃꯥꯡꯗ ꯁꯔꯨ ꯑꯃꯁꯨ ꯑꯃꯨꯛ ꯅꯝꯃꯨꯔꯦꯕ ꯀ꯭ꯔꯦꯛ ꯆꯠꯄ
ꯑꯁ ꯑꯗꯨ ꯐꯗꯤ ꯐꯖꯅꯗꯤ ꯐꯈ꯭ꯔꯕ꯭ꯔꯣ
ꯪ ꯍꯧꯖꯤꯛꯄꯨꯗꯤ ꯅꯥꯕ ꯍꯧꯔꯛꯈꯤꯗ꯭ꯔꯤ ꯍꯥꯏ ꯑꯗꯨꯏ ꯃꯇꯝꯗꯗꯤꯀꯣ ꯁꯨꯝ ꯂꯝꯖꯦꯟꯁꯦ ꯑꯩꯁꯨ ꯋꯥꯔꯤꯃꯤꯗꯅ ꯁꯥꯡꯅ ꯁꯥꯡꯅ ꯆꯦꯟꯕꯅꯤꯅ ꯂꯥꯏꯛ ꯏꯀꯣꯟ ꯂꯝꯖꯦꯟ ꯆꯦꯟꯕ ꯍꯥꯏꯁꯤꯗꯤ ꯑꯍꯟ ꯑꯉꯥꯡ ꯄꯨꯂꯞ ꯊꯥꯛꯇꯅ ꯆꯦꯜꯂꯛꯄ
ꯃꯥ ꯑꯗꯨ ꯀꯌꯥꯃꯨꯛ ꯀꯃꯥꯏꯅ ꯇꯥꯕꯗꯤ ꯉꯝꯕ꯭ꯔꯥ
ꯃꯁꯤꯡ ꯑꯗꯨꯃꯥꯏꯅ ꯌꯥꯝ ꯀꯥ ꯍꯦꯟꯅ ꯃꯃꯥꯡ ꯇꯥꯕꯗꯤ ꯉꯝꯗꯦꯕꯀꯣ ꯑꯗꯨꯒ ꯌꯧꯗꯤ ꯌꯧ ꯁꯤꯅꯤ ꯍꯥꯏꯔꯒ ꯑꯗꯨꯝꯗꯤ ꯌꯥꯎꯋꯦ
ꯍꯣꯏ ꯐꯩ ꯑꯗꯣ ꯍꯥꯏꯗꯤ ꯃꯥꯒꯤꯁꯨ ꯃꯥꯒꯤ ꯉꯝꯖꯕ ꯑꯃꯅꯦꯕ ꯑꯗꯣ
ꯑꯪ ꯑꯗꯩ ꯁꯂꯥꯏ ꯇꯔꯦꯠꯀꯤ ꯂꯩꯗꯅ ꯈꯔ ꯆꯠꯂꯒ ꯑ ꯁꯣꯝꯅ ꯑꯗꯨꯒꯤ ꯂꯝꯖꯦꯟ ꯁꯦꯝꯦꯟꯕꯀꯥꯇꯣ ꯌꯥꯎꯋꯦꯕ ꯑ ꯈꯨꯂꯝ ꯈꯔ ꯂꯥꯞꯅ ꯆꯦꯜꯂꯤꯗꯅ ꯑꯗꯨꯃꯥꯏꯅ ꯀꯩꯀꯥ ꯁꯨꯝ ꯆꯦꯟꯕ ꯌꯥꯎꯕꯀꯥꯟꯗ ꯍꯥꯏꯗꯤ ꯍꯥꯟꯅꯗꯒꯤ ꯁꯨꯝ ꯁꯣꯛꯑꯒ ꯂꯩꯕꯅꯤꯅ ꯑꯩꯈꯣꯏꯅ ꯄꯥꯈꯠ
ꯍꯣꯏ ꯍꯣꯏ ꯁꯥꯟꯅꯕꯁꯤꯁꯨ ꯀꯣ ꯌꯥꯝ ꯁꯥꯊꯤ ꯁꯣꯛꯈ꯭ꯔꯒꯗꯤ ꯍꯥꯏꯗꯤ ꯌꯥꯝ ꯊꯤꯅ ꯁꯣꯛꯈ꯭ꯔꯒꯗꯤꯀꯣ ꯐꯕ ꯃꯛꯁꯨ ꯈꯔꯤ ꯃꯥꯒꯤ ꯄꯨꯟꯁꯤꯒꯤ ꯃꯥꯒꯤ ꯁꯦꯝꯒꯠꯆꯔꯛꯏꯕ ꯈꯣꯠꯆꯔꯤꯕ ꯀꯔꯤꯌꯔꯗꯣ ꯂꯣꯏꯅ ꯃꯥꯡ
ꯃꯥꯅꯦ ꯑꯁꯤ ꯏꯃꯅ ꯍꯧꯖꯤꯛ ꯕꯣꯜꯁꯦ ꯐꯖꯅ ꯁꯥꯟꯅꯔꯦ ꯈꯜꯂꯁꯤꯅꯦꯀꯣ ꯆꯍꯤ ꯃꯉꯥ ꯇꯔꯨꯛꯁꯤꯗ ꯍꯦꯛꯇ ꯐꯥꯎꯗꯅ ꯂꯣꯏꯔꯦ ꯈꯜꯂꯁꯦꯕ ꯈꯛꯇꯪ ꯁꯣꯛꯈꯣꯕ ꯑꯦꯀꯥꯗꯃꯤ ꯑꯃꯠꯇꯅ ꯀꯔꯤꯝ ꯄꯥꯝꯃꯣꯏꯕ ꯃꯥ ꯀ꯭ꯂꯕ ꯑꯃꯇꯅ ꯀꯩꯗꯧꯕ ꯀꯩꯝ ꯍꯥꯏꯔꯛꯑꯔꯣꯏꯕ ꯃꯥ ꯄꯨꯁꯦ ꯇꯂꯨ ꯑꯔꯝ
ꯑꯐꯕ ꯆꯪ ꯆꯪ ꯂꯥꯎꯕ ꯐꯧ ꯃꯔꯨꯗꯨ ꯈꯛꯇꯅꯦꯕ ꯈꯟꯗꯣꯏꯁꯦ ꯃꯤꯡꯆꯠ ꯄꯨꯔꯛꯅꯕꯒꯤꯗꯃꯛꯇ
ꯎꯝ ꯎꯝ ꯐꯅ ꯃꯣꯏꯒꯤ ꯀ꯭ꯂꯞꯇꯨꯒꯤ ꯃꯥꯅ ꯐꯅꯕ ꯇꯧꯔꯝꯃꯁꯨ ꯁꯣꯛꯈꯤꯗꯩꯗꯤ ꯀꯩꯁꯨ ꯄꯥꯝꯗꯦꯕ ꯑꯗꯨꯅ ꯎꯝ ꯑꯗꯨꯅ ꯁꯥꯟꯅꯕꯗꯁꯨ ꯈꯔ ꯌꯥꯎꯖꯩ ꯐꯖꯕ ꯏꯁꯥꯕꯨ ꯐꯅꯕ ꯑꯗꯨꯒ ꯂꯥꯏꯔꯤꯛꯁꯨ ꯈꯔ ꯍꯩꯍꯧꯕ ꯂꯥꯏꯔꯤꯛꯁꯤ ꯌꯥꯝ ꯗꯔꯀꯥꯔ ꯀꯥꯔꯤ ꯇꯅꯀꯣ
ꯈꯨꯗꯤꯡꯃꯛꯇ ꯂꯥꯏꯔꯤꯛꯁꯤ ꯌꯥꯎꯗ꯭ꯔꯒꯗꯤ ꯌꯥꯗꯦ ꯍꯥꯏꯗꯤ ꯂꯥꯏꯐꯇ ꯇꯝꯍꯧꯔꯗꯤ ꯏ ꯃꯥ ꯎꯝ ꯀꯥꯟꯅꯕ ꯑꯣꯄꯣꯔꯆꯨꯅꯤꯇꯤ ꯑꯃ ꯂꯥꯛꯄꯗ ꯁꯠ ꯂꯧꯕ ꯌꯥꯗꯣꯏꯅꯦꯕ ꯌꯥꯍꯧꯗ ꯇꯥꯔꯗꯤ ꯋꯥꯗꯣꯏꯅꯦꯕ
ꯍꯧꯖꯤꯛꯇꯤ ꯂꯧꯒꯤ ꯇꯤꯟ ꯍꯤꯗꯥꯛꯀꯨꯝꯕꯗꯪ ꯀꯥꯞꯄꯁꯨ ꯃꯣꯏꯒꯤ ꯀꯣꯝꯄꯣꯇꯤꯁꯟꯗꯨ ꯌꯦꯡꯗꯣꯏ ꯃꯤꯠ
ꯃꯥꯅꯤ ꯃꯥꯅꯤ ꯂꯥꯏꯔꯤꯛ ꯉꯥꯛꯇꯅꯤꯗ ꯂꯥꯏꯔꯤꯛ ꯍꯩꯇꯕꯒꯤ ꯊꯕꯛ ꯂꯩꯇ꯭ꯔꯦ ꯍꯧꯖꯤꯛ
ꯎꯝ ꯑꯗꯨꯅ ꯁꯨꯝ ꯑꯩꯈꯣꯏꯅ ꯂꯥꯏꯔꯤꯛꯁꯨ ꯇꯝꯍꯟꯅꯤꯡꯉꯦꯕ ꯈꯔ
ꯎꯝ
ꯑꯣꯗ
ꯅꯪ ꯀꯩꯅꯣꯗꯤ ꯆꯥꯛꯇꯤ ꯆꯥꯔꯨꯔꯗꯣꯏꯔꯣ
ꯆꯥꯛ ꯆꯥꯈꯤꯔꯣꯏ ꯉꯥꯛꯇꯪ ꯂꯩꯔ ꯆꯥꯅꯤ
ꯑꯣ ꯍꯣ ꯑꯩ ꯑꯃꯨꯛ ꯌꯥꯕ꯭ꯔꯥ ꯌꯦꯡꯉꯛꯀꯦ ꯑꯥ ꯍꯣꯏ ꯍꯣꯏ